ꯇꯕ꯭ꯔꯣ
ꯅꯣꯏ ꯀꯩꯗꯧꯔꯤꯅꯣ
ꯑꯥꯁ ꯍꯧꯒꯠꯇ꯭ꯔꯤꯗ ꯑꯩꯈꯣꯏꯗꯤ ꯍꯤꯞꯂ ꯂꯩꯔꯦ ꯐꯃꯨꯡꯗ ꯎꯝ ꯑꯁ ꯉꯔꯥꯛ ꯑꯥ ꯉꯔꯥꯡ ꯕꯣꯜ ꯌꯦꯡꯉ ꯌꯦꯡꯉ ꯂꯩꯕꯩ ꯄꯨꯡ ꯄꯨꯡ ꯃꯉꯥ ꯄꯨꯡ ꯃꯉꯥ ꯑꯗꯨꯋꯥꯏꯗ
ꯎꯝ
ꯉꯁꯤ ꯑꯌꯨꯛꯀꯤ ꯄꯨꯡ ꯃꯉꯥ ꯀꯣ ꯑꯥ ꯆꯥꯛ ꯆꯥꯔꯕꯣ ꯍꯨꯡ
ꯅꯪꯖꯦ ꯕꯣꯜ ꯌꯦꯡꯔꯒ ꯂꯩꯔꯤꯕꯁꯦ
ꯍꯥ ꯎꯄꯥꯏ ꯂꯩꯇꯦꯅꯦ ꯍꯣꯏ ꯇꯥꯏ ꯇꯥꯏꯌꯦ
ꯎꯝ
ꯆꯥꯛꯆꯥꯕꯣ
ꯑꯥ ꯅꯤ
ꯑꯁ ꯅꯦꯠꯋꯥꯛ ꯅꯨꯡꯉꯥꯏꯇꯦꯅꯦ ꯍꯣꯏ ꯇꯥꯔꯦ ꯍꯩꯖꯤꯛ
ꯎꯝ
ꯀꯩ ꯃꯊꯦꯜ ꯑꯣꯏꯅ ꯇꯧꯔꯒꯦ ꯅꯣꯏꯕꯣ
ꯍꯋꯥꯏ ꯑꯣꯏꯅ ꯊꯣꯡꯉꯤꯗꯅ
ꯏꯁꯏꯁ ꯂꯩꯇꯕꯒꯤꯀꯣ
ꯆꯤ ꯁꯥꯕ ꯂꯣꯏꯕꯒꯤ ꯑꯃꯨꯛ ꯁꯦꯝꯕꯥꯗꯣ ꯎꯝ
ꯑꯥ
ꯁꯦꯝꯃꯒ ꯂꯩꯌꯦꯕ ꯍꯧꯖꯤꯛ ꯐꯤꯗꯣ ꯇꯨꯔꯒ ꯂꯩꯕ
ꯎꯝ ꯍꯨꯝ ꯑꯁ
ꯍꯟꯗꯛ ꯍꯟꯗꯛ ꯃꯔꯛꯁꯨ ꯕꯣꯜ ꯌꯦꯡ ꯌꯦꯡꯉꯦꯅ ꯂꯩꯕꯒꯤ ꯑꯁ ꯐꯖꯅ ꯇꯨꯝ ꯇꯨꯝꯁꯤꯠ ꯐꯥꯗ꯭ꯔꯦꯅꯦ ꯇꯥꯕꯔꯣ ꯍꯜꯂꯣ ꯍꯜꯂꯣ
ꯇꯥꯗꯔꯣ
ꯇꯥꯏ ꯇꯥꯏ ꯍꯨꯝ ꯅꯃꯈꯣꯟ ꯇꯥꯗꯕꯀꯣ
ꯀꯧꯔꯗꯤ ꯇꯨꯃꯤꯟꯅ
ꯏꯁ ꯇꯥꯗ꯭ꯔꯦ ꯉꯥꯏꯈꫭ ꯇꯥꯗ꯭ꯔꯦ ꯇꯣ ꯅꯦꯋꯥꯃꯨꯛ ꯑꯃꯨꯛ ꯌꯥꯗ꯭ꯔꯦ ꯅꯦꯋꯥꯃꯨꯛ ꯑꯃꯨꯛ ꯌꯥꯗ꯭ꯔꯦ ꯇꯣ
ꯎꯝ‌ ꯀꯩ ꯏꯟꯁꯥꯡ ꯊꯣꯡꯉꯔꯥꯒ ꯂꯩꯕ꯭ꯔꯥ ꯅꯣꯏꯗꯤ
ꯈꯪꯗꯔꯦ ꯀꯩ ꯏꯟꯁꯥꯡ ꯊꯣꯡꯉꯤꯅꯣ
ꯀꯅꯥꯟꯅ ꯊꯣꯡꯉꯤꯕ
ꯏꯃꯥꯅ ꯑꯣꯏꯔꯝꯃꯅꯤ ꯑꯗꯨꯕꯨꯗꯤ
ꯎꯝ ꯀꯔꯤ ꯀꯔꯤ ꯍꯤꯟꯖꯥꯡ ꯑꯗꯨꯝ ꯊꯣꯡꯕꯤꯕ꯭ꯔꯥ ꯅꯣꯏ ꯃꯃꯥ ꯈꯣꯏꯗꯤ
ꯅꯣꯏꯅ ꯆꯥꯕꯒ ꯑꯩꯈꯣꯏꯅ ꯆꯥꯕꯒ ꯆꯞ ꯃꯥꯟꯅꯩꯗ
ꯍꯋꯥꯏꯗꯤ ꯃꯔꯛ ꯃꯔꯛꯇꯀꯣ
ꯎꯝ ꯍꯋꯥꯏꯒꯨꯝꯕ ꯃꯥꯏꯔꯦꯟ ꯃꯅꯥꯒꯨꯝꯕ ꯑꯥ ꯁꯧꯒ꯭ꯔꯤꯒꯨꯝꯕ ꯑꯗꯨꯒꯨꯝꯕꯗꯨ ꯑꯗꯨꯝ ꯆꯥꯕ꯭ꯔꯣ ꯎꯝ ꯇꯥꯕ꯭ꯔꯣ ꯑꯣ ꯅꯨꯡꯉꯥꯏꯇꯦ ꯇꯧꯔꯤꯁꯦ ꯍꯜꯂꯣ ꯇꯥꯕ꯭ꯔꫭ ꯇꯥꯕ꯭ꯔꫭ